ꯕ꯭ꯔꯣ
ꯅꯨꯡꯉꯥꯏꯔꯤꯑꯦ ꯀꯔꯤ ꯇꯧꯕ꯭ꯔꯣ
ꯈꯝꯕꯅꯦ
ꯆꯥꯔꯦ ꯅꯪꯗꯤ
ꯆꯥꯔꯦ ꯀꯔꯤ ꯏꯟꯁꯥꯡ ꯆꯥꯕ꯭ꯔꯣ
ꯑꯩꯈꯣꯏꯗꯤ ꯉꯁꯤꯗꯤ ꯌꯦꯟ ꯆꯥꯏ
ꯌꯥꯝ ꯍꯥꯎꯕ ꯆꯥꯏꯌꯦꯅꯥ
ꯍꯣꯏ ꯍꯥꯎꯦ ꯍꯥꯏꯁꯤꯔꯥ ꯍꯥꯎꯇꯦ ꯍꯥꯏꯁꯤꯔꯥ
ꯑꯣ ꯉꯁꯥꯏ ꯂꯧꯕꯨꯛ ꯀꯨꯝꯕꯗꯨ ꯅꯨꯡꯉꯥꯏꯕ꯭ꯔꯣ
ꯅꯨꯡꯉꯥꯏꯌꯦ ꯂꯧꯕꯨꯛ ꯀꯨꯝꯕꯗꯣ ꯅꯪꯁꯨ ꯂꯥꯛꯅꯤꯡꯕ꯭ꯔꯣ
ꯂꯥꯛꯅꯤꯡꯉꯦ ꯍꯌꯦꯡ ꯂꯥꯛꯀꯦ
ꯍꯣꯏꯗꯤꯀꯣ
ꯑꯧ
ꯃꯤꯗꯣ ꯈꯔ ꯋꯥꯠꯄ ꯑꯗꯨꯒꯤ ꯂꯣꯏꯕꯗꯣ ꯉꯝꯗꯦ
ꯑꯣ
ꯍꯌꯦꯡ ꯑꯌꯨꯛ ꯄꯨꯡ ꯄꯨꯡ ꯇꯔꯨꯛ ꯑꯗꯨꯋꯥꯏꯗ ꯀꯧꯔꯛꯀꯦ ꯆꯠꯁꯦꯗꯅ
ꯂꯥꯛꯀꯦ ꯂꯥꯛꯀꯦ ꯇꯔꯨꯛꯇ ꯂꯥꯛꯀꯦ
ꯂꯧꯕꯁꯨ ꯂꯥꯛꯀꯦ ꯍꯧꯖꯤ꯭ꯔꯣ ꯑꯁꯇ ꯁꯤꯗ ꯑꯗꯨꯣꯝ ꯐꯃꯨꯡꯗ ꯂꯩꯌꯦꯗ ꯋꯥꯕꯒꯤꯅ ꯁꯤꯗꯤ
ꯑꯣ ꯑꯣ
ꯑꯗꯨꯗꯤ ꯈꯔ ꯋꯥ ꯍꯣꯏ
ꯀꯔꯤ ꯀꯔꯤ ꯊꯥꯕ꯭ꯔꯣ ꯂꯧꯕꯨꯛꯇ
ꯍꯧꯖꯤꯛꯀꯤ ꯍꯥꯏꯩꯁꯤꯔꯥ ꯑꯂ ꯁꯨꯕ ꯃ ꯃꯇꯝꯝꯅꯤꯤꯟ ꯀꯣ ꯂ ꯁꯨꯒꯝ ꯇꯝꯅꯤ ꯅ ꯂꯗ ꯍꯕ
ꯑꯣ ꯈꯪꯉꯤ ꯈꯪꯉꯤ
ꯅꯣꯏꯗꯤ ꯊꯗ꯭ꯔꯣ
ꯑꯩꯈꯣꯏꯗꯤ ꯊꯥꯗ꯭ꯔꯦ ꯍꯟꯗꯛꯇꯤ
ꯑꯣꯐ
ꯃꯤꯉꯣꯟꯗꯒꯤ ꯑꯣꯏꯅ ꯂꯩꯔꯒꯦ ꯇꯧꯕꯅꯤꯅ ꯍꯟꯗꯛꯇꯤ ꯃꯤ ꯂꯩꯇꯕ ꯑꯗꯨꯒꯤꯅꯦ
ꯑꯣ ꯑꯗꯨ ꯍꯌꯦꯡ ꯑꯀꯣꯄ ꯂꯥꯛꯑꯒꯤ ꯇꯧꯕ ꯉꯝꯒꯤꯔꯣꯅꯦ
ꯉꯝꯒꯅꯤ ꯉꯝꯒꯅꯤ ꯀꯔꯤꯁꯨ ꯀꯥꯏꯗꯦ
ꯍꯣꯔꯦꯟꯅ ꯋꯥꯏꯦ ꯍꯥꯏꯔꯒ ꯑꯃꯨꯛꯀ ꯀꯝꯄ꯭ꯂꯦꯟ ꯇꯧꯔꯛꯇꯣꯏ ꯃꯥꯂꯦꯗ
ꯇꯧꯔꯣꯏ ꯇꯧꯔꯣꯏ ꯑꯗꯨꯒꯨꯝꯕꯗ ꯈꯔ ꯁꯨꯗ꯭ꯔꯗꯤ ꯀꯗꯥꯏꯗꯒꯤ ꯍꯌꯦꯡ ꯀꯔꯤꯁꯨ ꯍꯩꯔꯔꯣꯏ
ꯅꯣꯏꯗꯤ ꯀꯔꯤ ꯃꯊꯦꯜ ꯆꯥꯔꯒꯦꯅꯦ ꯁꯤ
ꯑꯩꯈꯣꯏꯗꯤ ꯌꯥꯝꯃꯦ ꯀꯥꯡꯍꯧꯁꯨ ꯆꯥꯏꯌꯦ ꯏꯔꯣꯝꯕꯁꯨ ꯆꯥꯏꯑ ꯐꯨꯠꯁꯨ ꯆꯥꯏꯑꯦ ꯌꯥꯝꯅ ꯌꯥꯝꯈ꯭ꯔꯦ ꯏꯟꯁꯥꯡ ꯌꯥꯝꯃꯟꯗꯅ ꯄꯨꯛꯀꯗꯧ ꯄꯣꯛꯈꯥꯏꯗ꯭ꯔꯦ
ꯑ ꯅꯥꯏꯒꯤ ꯍꯥꯎ ꯍꯥꯎꯕ ꯆꯏꯅꯦ
ꯎꯝ ꯆꯥꯛꯁꯨ ꯂꯥꯛꯑꯣ ꯅꯣꯡꯃ ꯍꯌꯦꯡ ꯂꯥꯛꯑꯣ ꯍꯌꯦꯡ ꯑꯩ ꯊꯣꯡꯕꯤꯒꯦ
ꯍꯌꯦꯡ ꯊꯣꯡꯡꯂꯒ ꯄꯨꯔꯛꯄꯤꯌꯣꯅꯦ
ꯎꯝ ꯑꯣ ꯍꯌꯦꯡ ꯂꯧꯕꯨꯛ ꯆꯠꯄꯗ ꯑꯩ ꯊꯣꯡꯉꯒ ꯄ ꯊꯣꯡꯉꯒ ꯄꯨꯛ
ꯑꯣ ꯍꯌꯦꯡ ꯑꯩꯈꯣꯏ ꯂꯧꯕꯨꯛꯇꯀꯣ ꯊꯣꯡꯒꯅꯤ ꯅꯪ ꯊꯣꯡꯈ꯭ꯔꯣꯗꯅ ꯅꯪꯅ ꯂꯥꯛꯑꯒ
ꯍꯣꯏ ꯍꯣꯏ ꯑꯩꯅ ꯊꯝꯒꯦ ꯂꯥꯛꯑꯝꯂꯒ ꯍ ꯂꯧꯕꯨꯛꯇꯗꯤ ꯀꯅꯥ ꯀꯅꯥ ꯆꯠꯀ ꯆꯠꯀꯦꯔꯥ
ꯈꯣꯏ ꯐꯦꯃꯦꯂꯤ ꯑꯗꯨꯒ ꯌꯨꯠ ꯈꯔ ꯂꯥꯛꯀꯅꯤ ꯍꯥꯏꯌꯦ
ꯑꯣ ꯑꯣ ꯑꯉꯥꯡ ꯃꯆꯥ ꯈꯔ ꯂꯥꯛꯀꯦꯔꯥ
ꯍꯣꯏ ꯑꯉꯥꯡ ꯃꯆꯥꯁꯨ ꯂꯥꯛꯀꯅꯤ ꯂꯥꯛꯑꯣꯗꯅ ꯅꯪꯁꯨ
ꯑꯦ ꯑꯩꯕꯨ ꯂꯧꯕ ꯂꯥꯛꯀꯅꯤ ꯍꯥꯏꯔꯒ ꯅꯪꯅ ꯂꯥꯛꯄꯗꯅ
ꯍꯣꯏ ꯅꯪ ꯂꯥꯛꯀꯦ ꯍꯥꯏꯔꯗꯤ ꯂꯧꯕꯗꯤ ꯂꯥꯛꯀꯅꯤꯅꯦ
ꯂꯥꯛꯀꯅꯤ ꯂꯥꯛꯀꯅꯤ ꯂꯧꯕ ꯂꯥꯛꯑꯣ ꯂꯧꯕ ꯂꯥꯛꯑꯣ ꯂꯥꯛꯀꯅꯤ ꯁꯣꯏꯗꯅ ꯆꯠꯂꯛꯇꯣꯏꯅꯦ ꯅꯪꯅ ꯍꯦꯛ ꯀꯧꯔꯛꯄꯒ ꯒꯦꯠꯇꯒꯤ ꯄꯥꯏꯊꯣꯛꯑꯒ
ꯂꯧꯕ ꯂꯥꯛꯔꯒ ꯂꯣꯏꯔꯦꯅꯦ ꯀꯔꯤꯔ ꯑꯁ ꯑꯗꯨꯃꯛ ꯂꯥꯏꯕꯗꯨꯕꯨ
ꯒꯤꯔꯤ ꯆꯧꯕꯗ ꯂꯥꯎ ꯀꯣ
ꯑꯦ ꯒꯥꯔꯤ ꯃꯆꯥꯗ ꯂꯥꯛꯇ꯭ꯔꯤꯅꯤꯅꯦ ꯀꯔꯤ ꯑꯆꯧꯕ
ꯑꯩꯗꯤ ꯇꯕꯨ ꯄꯥꯃꯦ
ꯅꯪ ꯒꯥꯔꯤ ꯑꯆꯧꯕ ꯌꯥꯝ ꯄꯥꯝꯕ꯭ꯔꯣ
ꯍꯣꯏ ꯑꯩ ꯊꯔ ꯊꯔꯗ ꯂꯧꯕꯥ ꯂꯛꯑꯣ
ꯂꯥꯔꯒ ꯂꯣꯏꯔꯤꯅ꯭ꯔꯤ
ꯒꯥꯔꯤꯆꯧꯕ ꯊꯥꯔꯗꯣ ꯑꯗꯨꯗ ꯂꯧꯕ ꯂꯥꯛꯑꯣ
ꯑꯩꯅ ꯊꯧꯕ ꯍꯥꯏꯇ꯭ꯔꯁꯨ ꯏꯅꯥꯎꯅꯨꯄꯥ ꯊꯧꯍꯜꯂꯒ ꯂꯧꯕ ꯂꯥꯛꯀꯦ
ꯌꯥꯏꯑꯦ ꯌꯥꯏꯌꯦ ꯁꯥꯕꯗ ꯅꯣꯏꯗꯤ ꯁꯥꯗ꯭ꯔꯣ
ꯑꯁ ꯁꯥꯏꯌꯦ ꯑꯩꯈꯣꯏ ꯁꯤꯔꯣꯝꯗꯁꯨ ꯅꯣꯏꯔꯣꯝꯗꯗꯤ ꯁꯥꯗ꯭ꯔꯣ
ꯈꯣꯏꯔꯣꯗꯗꯤ ꯑ ꯑ ꯀꯨꯟꯊ꯭ꯔꯥ ꯍꯦꯟꯈ꯭ꯔꯦ ꯁꯥꯕ ꯍꯩꯃꯟꯕ ꯃꯥꯒꯤ
ꯏꯁ ꯑꯩꯈꯣꯏ ꯁꯥꯕꯗꯤ ꯑꯁꯈꯣꯏ ꯁꯥꯕꯁꯤꯗꯤ ꯏꯁ ꯑꯍꯤꯡꯗ ꯑꯅꯤ ꯃꯔꯤꯔꯪ ꯏꯔꯨꯑꯦ ꯍꯥꯏꯁꯤꯗꯤ
ꯑꯦ ꯂꯣꯏꯔꯦ
ꯑꯩꯗꯤ ꯑꯩꯅꯣ ꯏꯔꯨꯕꯗ ꯏꯔꯨꯕꯗꯣ ꯂꯣꯏꯔꯦ ꯂꯣꯏꯔꯦ ꯉꯁꯤꯒꯤꯁꯨ ꯀꯌꯥ ꯑꯃꯨꯛꯁꯨ ꯏꯔꯨꯈ꯭ꯔꯕ ꯁꯥꯍꯟꯕꯒꯤ
ꯑꯩꯈꯣꯏꯁꯨ ꯂꯩꯕ ꯉꯝꯗꯦ ꯂꯧꯕꯨꯛꯇ ꯑꯃꯨꯛ ꯆꯠꯂꯁ ꯉꯁꯥꯏꯗꯤ ꯂꯧꯕꯨꯛꯇꯗꯤ ꯌꯥꯗ꯭ꯔꯤꯅꯦ ꯁꯥꯃꯟꯗꯨꯅ
ꯃꯈꯥꯗ ꯊꯥ ꯊꯥꯔꯒ ꯇꯨꯝꯃꯗꯅꯀꯣ
ꯑꯣ
ꯁꯥꯕ ꯍꯩꯃꯟꯕꯒꯤ ꯑꯉꯥꯡ ꯃꯆꯥꯁꯨ ꯂꯩꯕꯅꯤꯅ
ꯅꯣꯏꯕꯨ ꯃꯩ ꯂꯥꯛꯄ꯭ꯔꯣ
ꯑꯁ ꯑꯩꯈꯣꯏ ꯃꯩ ꯔꯥꯛ ꯂꯥꯛꯑꯦ ꯅꯣꯏꯗꯤ ꯂꯥꯛꯇꯕ꯭ꯔꯣ ꯅꯣꯏꯗꯤ ꯃꯩ ꯂꯥꯛꯇꯕ꯭ꯔꯣ
ꯑꯥ ꯑꯥ
ꯅꯣꯏꯗꯤ ꯃꯩ ꯂꯥꯛꯇꯕ꯭ꯔꯣ
ꯑꯁ ꯃꯩ ꯂꯥꯛꯇꯦꯗ ꯑꯈꯣꯏꯗꯤ ꯃꯩꯁꯤꯁꯨ ꯂꯥꯛ ꯇꯧꯕꯅꯤꯅꯀꯣ ꯑꯁ ꯁꯥꯕꯗ ꯁꯤꯒꯗꯧꯔꯦ
ꯑꯁ ꯀꯩꯒꯤꯔꯣ ꯅꯣꯏꯒꯤ ꯃꯩꯗꯨꯕꯨ ꯆꯥꯡ ꯅꯥꯏꯗꯕ ꯃꯥꯜꯂꯤꯗ
ꯌꯥꯗ꯭ꯔꯦ ꯍꯥꯏꯕ
ꯄꯨꯡꯃꯨꯠꯇ ꯃꯨꯠꯂꯤ ꯎꯝ ꯀꯥꯡꯅꯒ ꯃꯌꯥꯝ ꯆꯤꯛꯄꯗ ꯁꯤꯔꯝꯃꯅꯤ ꯃꯩ ꯃꯨꯠꯄꯗ ꯃꯤꯅꯤꯠ ꯎꯝ ꯃꯉꯥ ꯍꯦꯟ ꯃꯉꯥ ꯍꯦꯜꯂꯦ
ꯑꯣ
ꯃꯉꯥ ꯃꯁꯥꯅ ꯀꯩꯅꯣ ꯇꯧꯕ꯭ꯔꯥ ꯂꯧꯊꯣꯛꯄ꯭ꯔꯥ
ꯊꯣꯛꯇꯦꯗ
ꯑꯣ ꯑꯗꯨꯃꯥꯏꯟ ꯇꯧꯕ꯭ꯔꯥ
ꯍꯤ ꯍꯤ ꯍꯤ ꯍꯤꯁ
ꯍꯍ ꯑꯩ ꯀꯅꯥꯅꯣꯝ ꯌꯦꯡꯉꯤꯌꯣ ꯑꯩꯒꯤ ꯂꯩꯕ ꯃꯄꯥꯟꯗꯒꯤꯀꯣ ꯃꯤ ꯑꯃ ꯂꯥꯛꯄ꯭ꯔꯥ ꯌꯦꯡꯕꯅꯤ
ꯑꯩꯗꯤ ꯌꯥꯗ꯭ꯔꯦ ꯁꯤꯅꯁꯨ
ꯃꯤ ꯂꯥꯛꯄ꯭ꯔꯥ ꯌꯦꯡꯕꯅꯦ
ꯍꯌꯦꯡ ꯅꯪ ꯂꯥꯛꯔꯗꯤ ꯀꯅꯥꯅ ꯈꯥꯡ ꯅꯪ ꯂꯥꯛꯔꯗꯤ ꯑ ꯂꯣ ꯉꯟꯅ ꯂꯣꯏꯕ ꯅꯠꯇ꯭ꯔꯣ ꯅꯪ ꯂꯧꯗꯤ ꯌꯥꯝ ꯍꯩꯌꯦ ꯍꯥꯏꯗꯥꯏꯅꯦ ꯑꯗꯨꯅ ꯅꯪ ꯉꯥꯛꯇ ꯇꯧꯍꯟꯕ ꯇꯥꯔꯦ ꯑꯗꯨꯅ ꯍꯌꯦꯡ ꯍꯌꯦꯡꯗꯤ
ꯎꯝ ꯇꯧꯒꯅꯤ ꯂꯩꯅ ꯂꯣꯏꯅ ꯁꯨꯃꯥꯏꯅ ꯁꯨꯃꯥꯏꯅ ꯌꯨꯡꯗꯣꯏꯅꯦ ꯂꯣꯏꯅ ꯇꯧꯕꯤꯒꯅꯤ
ꯍꯣꯏ ꯌꯥꯗ꯭ꯔꯦ ꯑꯁ ꯉꯁꯥꯏꯁꯨ ꯂꯧꯕꯨꯛꯇ ꯇꯨꯕꯒꯤꯀꯣ ꯈꯣꯡꯗꯣ ꯑꯁ ꯂꯩꯊꯕꯒꯤ ꯌꯥꯝ ꯅꯥꯕ
ꯃꯥꯂꯤꯁ ꯇꯧꯍꯜꯂꯣ ꯅꯣ ꯅꯣꯏꯒꯤ ꯏꯃꯥꯈꯣꯏꯗ ꯐꯖꯟꯅ ꯍꯤꯗꯥꯛ ꯏꯁꯤꯡ ꯍꯥꯞꯄꯒꯀꯣ ꯀ‌ꯣ
ꯌꯩꯔꯣ ꯑꯗꯨꯒ ꯐꯈ꯭ꯔꯅꯤ
ꯅꯪ ꯂꯩꯔꯒ ꯅꯪꯅ ꯇꯧꯕꯤꯔꯗꯤꯀꯣ ꯑꯃꯨꯛꯀ ꯐꯕꯀꯣ
ꯑꯣ ꯑꯩ ꯂꯥꯛꯀꯅꯤ ꯂꯥꯛꯀꯅꯤ ꯍꯌꯦꯡꯗꯤ ꯅꯣꯏꯗ ꯂꯦꯛꯑ ꯂꯦꯛꯑꯒꯅꯤ ꯍꯌꯦꯡꯗꯤ ꯅꯣꯏꯒꯤ ꯃꯅꯥꯛꯇ ꯂꯦꯛꯑꯒ ꯇꯧꯔꯒꯅꯤ
ꯍꯣꯏ ꯑꯗꯨꯕꯨꯗꯤ ꯅꯪ ꯅꯪ ꯂꯥꯛꯔꯗꯤ ꯅꯪꯅ ꯊꯨꯅ ꯂꯣꯏꯍꯟꯕ ꯌꯥꯔꯅꯤꯅ
ꯌꯥꯔꯅꯤ ꯅꯣꯏꯒꯤ ꯂꯧꯗꯨꯕꯨ ꯀꯌꯥꯝ ꯌꯥꯝꯕ꯭ꯔꯣ ꯃꯉꯥꯃꯨꯛ ꯁꯨꯕ꯭ꯔꯣ ꯃꯥꯒꯤ ꯕꯣꯛꯁ ꯕꯣꯛ ꯑꯣ ꯃꯥꯒꯤ ꯕꯣꯛꯁ ꯕꯣꯛꯁꯇꯣ
ꯑꯣ ꯑꯗꯨꯂꯣ ꯑꯈꯣꯏ ꯉꯁꯥꯏ ꯇꯧꯕꯗꯣ ꯑꯈꯣꯏꯗꯣ ꯇꯔꯥ ꯇꯧꯈ꯭ꯔꯦꯕꯀꯣ ꯃꯉꯥ ꯋꯥꯠꯄ ꯌꯥꯝꯃꯦ ꯑꯩꯈꯣꯏ ꯂꯧꯗꯣ ꯌꯥꯝ ꯆꯥꯎꯋꯦꯕ ꯑꯗꯨꯅꯀꯣ ꯌꯥꯗꯦꯕ
ꯑꯣ ꯑꯗꯨꯃꯥꯏꯅ
ꯍꯣꯏ
ꯂꯣꯏꯒꯔꯅꯤ ꯍꯌ‌ꯦꯡ ꯑꯩ ꯂꯥꯛꯑꯗꯤ ꯊꯨꯅ ꯂꯣꯏꯈꯔꯅꯤ
ꯍꯣꯏ ꯃꯉꯥ ꯉꯛꯇ ꯉꯥꯏꯔꯕꯅꯤꯅꯀꯣ ꯅꯪ ꯂꯥꯛꯑꯔꯗꯤꯀꯣ
ꯎꯝ ꯁꯠ ꯁꯠ ꯁꯠ ꯁꯠ ꯂ‌ꯣꯏꯔꯅꯤ
ꯁꯠ ꯁꯠ ꯁꯠ ꯇꯧꯔꯗꯤ ꯂꯣꯏꯔꯅꯦꯕ
ꯎꯝ ꯑꯁ ꯅꯣꯡ ꯅꯨꯃꯤꯠ ꯈꯥꯛꯑꯦ ꯅꯣꯡ ꯆꯨꯒꯗꯧꯕ ꯃꯥꯜꯂꯤ
ꯅꯣꯏꯔꯣ
ꯎꯝ
ꯑꯁ ꯑꯩꯈꯣꯏꯒꯤ ꯁꯥꯕꯅ ꯂꯣꯏꯔꯦꯍꯦ ꯃꯩꯁꯨ ꯂꯥꯛꯇꯕ
ꯑꯩꯈꯣꯏꯗꯤ ꯆꯤꯡ ꯃꯌꯥꯗ ꯑꯣꯏꯕꯒꯤ ꯅꯨꯡꯕꯨꯗꯤ ꯈꯔ ꯅꯨꯡꯉꯥꯏꯌꯦ ꯍꯧꯖꯤꯛꯇꯤ
ꯅꯨꯡꯉꯥꯏꯔꯝꯃꯅꯤꯅꯦ ꯂꯩꯕ
ꯎꯝ ꯑꯩ ꯑꯩꯗꯤ ꯇꯃꯦꯡꯂꯣꯡꯗ ꯂꯩꯌꯦ
ꯑꯣ ꯂꯩꯕ ꯅꯨꯡꯉꯥꯏꯔꯝꯃꯅꯤ ꯑꯗꯨꯗ
ꯅꯨꯡꯉꯥꯏꯌꯦ ꯑꯩꯒꯤ ꯅꯨꯄꯥꯒ ꯂꯩꯕꯅꯤꯅ ꯅꯨꯡꯉꯥꯏ
ꯑꯣ